ꯍꯜꯂꯣ
ꯍꯂꯣ
ꯍꯧꯒꯂ ꯄꯣ ꯍꯧꯒꯗꯣꯕꯨ ꯇ
ꯏꯁꯅꯦꯠꯁꯦ ꯀꯃꯥꯏꯅ ꯇꯧꯔꯤꯅꯣ ꯈꯪꯗꯦ
ꯅ ꯅꯨꯡꯉꯥꯏꯖꯕ꯭ꯔꯣ ꯅꯣꯏꯗꯥ
ꯀꯈꯣꯏꯗ ꯅꯦꯆꯦ ꯈꯔ ꯆꯠꯊ ꯇꯔꯣ ꯇꯌꯦ
ꯅꯦꯠꯀꯤ ꯄ꯭ꯔꯣꯕ꯭ꯂꯦꯝꯗꯤ ꯑꯩꯈꯣꯏꯗꯗꯤ ꯑꯗꯨꯝ ꯀꯔꯤꯁꯨ ꯇꯧꯗꯦ ꯍꯥꯏꯕꯒꯨꯝ ꯌꯥꯏꯗ ꯅꯇꯦ ꯀꯩꯝ ꯇꯧꯗꯦꯗ
ꯑꯩꯅ ꯀꯣꯜ ꯇꯧꯔꯛꯄꯁꯤꯗꯤ ꯁꯣꯔꯤ ꯑꯃ ꯁꯅꯥꯁꯤꯦꯟꯅ ꯇꯧꯔꯛꯄꯅꯤꯗ
ꯀꯔ ꯑꯣꯏꯒ
ꯍꯥꯏꯗꯤ ꯑꯁ ꯑꯩꯁꯦ ꯍꯧꯖꯤꯛ ꯌꯥꯝ ꯋꯥꯔꯦꯕ ꯈꯪꯒꯥꯏꯅ ꯍꯥꯏꯁꯦ ꯗꯤ ꯏꯃꯨꯡ ꯃꯅꯨꯡ ꯄꯨꯕꯗꯣ ꯑꯁ ꯌꯥꯝ ꯋꯥꯕ ꯍꯥꯏꯇꯥꯔꯦ ꯍꯥꯏꯗꯤ ꯑꯩꯈꯣꯏ ꯃꯃꯥ ꯕꯕꯥ ꯑꯩꯈꯣꯏꯅ ꯐꯖꯅ
ꯂꯩ ꯂꯩ ꯅꯪꯒꯤꯁꯦ ꯎ ꯍꯤꯡꯕꯒꯤ ꯄꯨꯟꯁꯤ ꯂꯝꯕꯤꯅꯤꯅꯦ ꯍꯥꯏꯁꯦ
ꯑꯗꯨꯒꯤ ꯋꯥꯔꯤꯗꯣ ꯈꯔ ꯁ ꯀꯩꯅꯣ ꯇꯟꯕ ꯑꯣꯏꯅꯀꯣ ꯀꯗꯣ
ꯑꯦꯗꯚꯥꯏꯁ ꯍꯥꯏꯁꯤ ꯀꯩꯝꯇ ꯂꯩꯇꯦꯗ ꯑꯗꯨꯝ ꯊꯃꯣꯏ ꯁꯦꯡꯅ ꯍꯥꯏꯗꯤ ꯋꯥꯔꯁꯨ ꯋꯥꯅ ꯍꯣꯠꯅꯔꯗꯤ ꯑꯗꯨꯝ ꯉꯝꯒꯅꯤꯗ ꯑꯗꯣ ꯍꯤꯡꯕꯗꯤ ꯑꯩꯈꯣꯏ ꯈꯨꯕꯥꯛ ꯈꯨꯅꯝꯅꯦꯕ ꯍꯧꯖꯤꯛ ꯅꯨꯡꯉꯥꯏꯕꯁꯨ ꯌꯥꯏ ꯃꯊꯪꯗ ꯆꯍꯤ ꯑꯃ ꯑꯅꯤ ꯂꯩꯔꯒ ꯑꯃꯨꯛ ꯅꯨꯡꯉꯥꯏꯔꯕꯁꯨ ꯌꯥꯏ ꯍꯧꯖꯤꯛ ꯋꯥꯔꯁꯨ ꯌꯥꯏ ꯃꯊꯪꯗ ꯅꯨꯡꯉꯥꯏꯕꯁꯨ ꯌꯥꯏꯀꯣ ꯑꯗꯨ ꯈꯪꯉꯒ ꯑꯩꯣꯏ ꯍꯤꯡꯒ ꯗꯕꯅꯦ ꯈꯥꯡꯒ ꯗꯕꯅꯦ
ꯈꯥꯡꯕ ꯀꯕꯤꯗꯤ ꯑꯗꯨꯝ ꯌꯥꯝꯅ ꯅꯨꯡꯉꯥꯏꯔꯛꯀꯅꯤ ꯍꯥꯏꯕꯗꯣꯀꯣ ꯑꯩꯈꯣꯏ ꯊꯥꯏꯅꯒꯤ ꯑꯍꯟꯒꯤ ꯋꯥꯔꯤ ꯂꯩꯌꯦꯅ ꯈꯥꯡꯕ ꯀꯥꯟ ꯃꯤꯗꯤ ꯑꯁ ꯀꯣꯟꯅ ꯑꯗꯨꯝ ꯅꯨꯡꯉꯥꯏꯔꯛꯀꯅꯤ ꯍꯥꯏꯅ ꯋꯥꯔꯤꯁꯨ ꯂꯩꯕꯅꯦꯕ
ꯍꯣꯏ ꯍꯣꯏ ꯆꯨꯝꯃꯦ ꯑꯗꯨꯅꯦ ꯍꯥꯏꯁꯦ ꯑꯗꯣ ꯈꯥꯡꯕ ꯀꯥꯟ ꯍꯣꯠꯁꯨ ꯍꯣꯠꯅꯒꯗꯕ
ꯎꯝ ꯈꯥꯡꯕ ꯑꯗꯨ꯭ꯔꯁꯨ ꯍꯣꯠꯅꯗꯨꯅ ꯂꯩꯕꯁꯨ ꯃꯨꯛꯁꯑꯕꯀꯣ
ꯎꯝ ꯑꯗꯨ ꯅꯣꯏ ꯆꯥꯛ ꯆꯥꯛꯇꯣ
ꯑ
ꯅꯣꯏ ꯅꯣꯏ ꯃꯤ ꯑꯅꯤ ꯈꯛꯇ ꯑꯗꯨꯝ ꯆꯥꯔꯕꯣ
ꯑꯗꯨꯝ ꯍꯥꯟꯅꯗꯤ ꯑꯩꯈꯣꯏꯅ ꯚ ꯈꯨꯂ ꯆꯠꯃꯤꯟꯅꯕꯅꯦꯕ ꯑꯗꯨꯗꯣ ꯑꯟ ꯊ ꯑ ꯍꯟꯗꯛꯇꯤ ꯇꯨꯡ ꯆꯥꯏ ꯍꯥꯏꯇꯥꯔꯦ
ꯑ ꯐꯦꯅꯤꯇ
ꯑꯗꯨꯅ ꯑꯁ ꯑꯗꯨꯅꯁꯨ ꯑꯗꯨꯅ ꯎꯝ
ꯍꯔ ꯍꯣꯏ ꯍ ꯍꯥꯏꯔ
ꯑꯗꯨꯒꯅ ꯑꯃꯔꯣꯝꯗꯁꯨ ꯑꯐꯕ ꯑꯃꯔꯣꯝꯗꯁꯨ ꯑꯃꯨꯛ ꯐꯠꯇꯕ ꯍꯥꯏꯇꯥꯔꯦ
ꯎꯝ ꯑꯂꯨꯗꯤ ꯄꯨꯔꯥ ꯃꯤꯛꯁꯅꯦ ꯀꯩꯅꯣ ꯃꯥꯗꯤ ꯂꯣꯏꯅ ꯑꯗꯨꯝ ꯊꯥꯛꯄ ꯌꯥꯏ ꯃꯥꯗꯤ ꯄꯨꯔꯥ ꯐ꯭ꯔꯦꯟ ꯁꯥꯔꯀꯜ ꯌꯥꯝꯕꯅꯤ ꯃꯥꯏꯗꯤ ꯑꯗꯨꯗ ꯑꯂꯨ ꯑꯂꯨꯗꯤ ꯑꯗꯨꯝ ꯃꯤ ꯑꯃꯗꯤ ꯑꯂꯨꯗꯤ ꯃꯤ ꯃꯥꯅ ꯌꯥꯝꯅ ꯇꯤꯟꯅꯕ ꯌꯥꯥꯟꯗ ꯍꯥꯔꯗꯤ ꯀꯣ
ꯑꯝ
ꯃꯥꯅ ꯐ꯭ꯔꯦꯟ ꯁꯥꯔꯀꯜꯗꯣ ꯃꯥꯅ ꯌꯥꯝꯕꯅꯦꯕ
ꯑ ꯑꯁ ꯗꯁ ꯂꯧꯁꯤ ꯐꯖꯅ ꯇꯧꯒꯦꯗꯤ ꯈꯟꯦ ꯂꯧ ꯑ ꯍꯧꯖꯤꯛ ꯍꯟꯗꯛ ꯁꯨꯕꯤꯔꯗꯤ ꯅꯦꯛꯁ ꯃꯊꯪ ꯆꯍꯤꯗꯗꯤ ꯃ ꯌꯥ ꯀꯔꯗꯅꯥ
ꯑꯁ ꯑꯗꯨꯝ ꯐꯝꯃꯒ ꯑꯗꯨꯝ ꯄꯤꯖꯕ ꯌꯥꯔꯦ ꯀꯩꯅ
ꯗꯦ
ꯐꯝꯃꯒ ꯑꯗꯨꯝ ꯄꯤꯖꯕ ꯌꯥꯔꯦ
ꯑꯗꯨꯃꯥꯏꯅ ꯇꯧꯒꯦꯖꯤꯛ ꯋꯥꯕꯁꯤꯅ ꯃꯇꯥꯡꯗ ꯑꯃꯨꯛ ꯁꯗꯗ ꯑꯃꯨꯛ ꯋꯥꯔꯣꯏꯗꯕꯀꯣ
ꯑꯥ
ꯍꯥ
ꯎꯝ
ꯑꯅꯤꯔ
ꯁꯥꯏ ꯁꯃꯥꯏꯅ ꯍꯥꯏꯗ ꯑꯗꯣ ꯍꯟꯗꯛ ꯋꯥꯔꯁꯨ ꯃꯊꯪꯗꯗꯤ ꯅꯨꯡꯉꯥꯏꯔꯕꯅꯤꯅ
ꯑꯗꯨꯒꯤ ꯈꯜꯂꯒ ꯑꯩꯁꯨ ꯀꯣ ꯈꯥꯡꯕ꯭ꯔꯣꯏ ꯈꯥꯡꯕ ꯇꯧꯔ ꯑꯗꯨꯝ ꯋꯥꯔ ꯇꯧꯕꯅꯦ ꯍꯧꯗꯤ
ꯎꯝ ꯑꯗꯨꯃꯥꯏꯅ ꯇꯧꯔꯍꯦ ꯑ ꯕꯣꯔꯒꯨꯝꯕ ꯁꯥꯟꯅꯅꯤꯡꯗꯕ꯭ꯔꯣꯅꯣ
ꯑꯩꯁꯦ ꯕꯣ ꯁꯅꯥꯅꯤꯡꯉ ꯑꯣꯏ
ꯍ ꯌꯥꯔꯒꯅꯣꯂ
ꯉꯁꯤ ꯁꯟꯗꯦꯁꯁꯨ ꯑꯗꯨꯝ ꯆꯅꯥꯕꯩ ꯍꯥꯏ ꯍꯥꯏ ꯋꯥ ꯃꯀꯤꯒ ꯑꯗꯨꯝ ꯇꯥꯅ ꯐꯕ ꯑꯣꯏꯅꯀꯣ
ꯑ ꯍꯗ
ꯅꯣꯏ ꯗ ꯂꯩꯕ꯭ꯔꯣ
ꯍꯥꯏ ꯇꯗ
ꯐꯗ
ꯑꯩ ꯑꯩ ꯊꯟꯇꯅꯦꯗ
ꯅꯇꯔ
ꯎꯝ
ꯑ
ꯇꯪ ꯂꯩ ꯍꯥꯏꯗꯤ ꯃꯤ ꯌꯥꯝꯕꯗꯤ ꯌꯥꯗꯦꯕ
ꯑꯥ ꯔꯟ ꯁꯟ ꯀ ꯂꯀ ꯍꯥꯏ ꯀꯄꯤꯌꯣꯅꯤ
ꯂꯥꯛꯑꯣ ꯑꯩꯒꯤ ꯃꯦꯆꯤꯟꯗꯨ ꯀꯅꯥ ꯄꯥꯏꯕ꯭ꯔꯣ ꯀꯌꯥꯃꯥꯟ ꯇꯗꯦ ꯁꯤꯗ ꯑꯃ ꯊꯪꯅꯤ ꯁꯤꯗ ꯑꯃ ꯊꯪꯅꯤ ꯑꯃꯨꯛ ꯑꯃꯨꯛ ꯍꯪꯕꯗ ꯑꯩ ꯄꯣꯏꯗꯦ ꯑꯩ ꯄꯣꯏꯗꯦ ꯍꯥꯏꯔꯤꯅꯤ ꯃꯐꯝꯗꯤ ꯑꯗꯨꯝ ꯈꯪꯉꯔꯣꯏ
ꯍꯣꯏ ꯑꯩꯁꯦ ꯁꯝ ꯐꯖꯅ ꯀꯛꯑꯒ ꯍꯥꯏꯌꯦ ꯑꯩꯁꯦ ꯀꯣꯏꯕ ꯆꯠꯄ ꯅꯨꯄꯤ ꯊꯦꯡꯅꯕ ꯆꯠꯄ ꯑꯗꯨꯝ ꯊꯕꯨꯛ ꯇꯧꯅꯤꯡꯕ
ꯑꯣ ꯀꯅꯗ
ꯑ ꯑꯩꯁꯦ ꯑꯗꯨꯝ ꯋꯥꯔꯤ ꯑꯗꯨꯝ ꯁꯥꯟꯅꯕ ꯍꯥꯏꯕ ꯋꯥꯅꯦꯕꯀꯣ ꯃꯅꯨꯡꯗꯗꯤ ꯃꯊꯥꯏ ꯌꯥꯝ ꯁꯥꯏ ꯑꯩ ꯑꯩꯁꯦ ꯑꯣ ꯍꯌꯦꯡꯁꯤ ꯑꯩꯈꯣꯏꯗ ꯋꯥꯈꯜꯗꯣꯛ ꯈꯔ ꯉꯥꯏꯕ ꯑꯣꯏꯅ ꯆꯠꯊꯣꯛꯅꯤꯡꯕ ꯍꯥꯏꯇꯥꯔꯦ ꯅꯣꯏꯗꯤ ꯏꯁ ꯅꯣꯏ ꯏꯃꯨꯡꯗꯤ ꯅꯨꯡꯉꯥꯏꯕꯅꯤꯅ ꯑꯁ ꯀꯩꯁꯨ ꯋꯥꯔꯝꯃꯣꯏꯅꯤꯅ ꯑꯩꯗꯤ
ꯅꯨꯡꯉꯅꯦꯗ ꯑꯁꯅꯦ ꯊꯝꯗꯒ
ꯇꯥꯕ꯭ꯔꯣ
ꯇꯌꯦ
ꯇꯕꯣ
ꯑꯗꯕꯨꯣ
ꯇꯥꯏ ꯇꯥꯏ ꯇꯥꯏ
ꯀꯔꯤ ꯀꯔꯤ ꯅꯨꯡꯉꯥꯏꯕꯅꯗ ꯃꯊꯥ ꯌꯥꯝ ꯁꯥꯏ
ꯇꯄ
ꯇꯥꯏꯌꯦ ꯇꯥꯏꯌꯦ
ꯌꯥ ꯋꯥꯁꯤꯅꯨꯡꯥꯏꯕ
ꯑꯥ ꯅ ꯅꯪ ꯐꯥꯔꯝꯒꯨꯝꯕ ꯇꯧꯅꯤꯡꯗ꯭ꯔꯣ
ꯊꯝ꯭ꯔꯥ
ꯎꯝ
ꯐꯝ ꯇꯧꯋꯤ ꯇꯧꯅꯤꯡꯉꯤ
ꯑꯥꯝ ꯑꯩꯒꯤ ꯐꯥꯝ ꯀꯣ
ꯍꯣꯏ
ꯑ ꯀ ꯍꯣꯨꯝꯒꯣꯕ ꯐꯒ ꯑꯗꯨ ꯑꯗꯨꯝ ꯏꯟꯀꯝꯒꯤꯗꯃꯛꯇꯀꯣ ꯑꯗꯨꯝ ꯊꯥꯔꯒ ꯇꯧꯕ ꯌꯥꯏ
ꯇꯧꯁꯦꯌꯦꯡꯀꯣ ꯍꯌꯦꯡ ꯃꯐꯝꯗꯨꯣ ꯌꯦꯡꯕ ꯆꯠꯁꯤꯔꯣ
ꯀꯥꯏꯅꯦ
ꯍꯂꯣ ꯇꯥꯄꯣ
ꯍꯣꯏ
ꯍꯥꯛꯁꯦ ꯑꯁ ꯈꯨꯅ ꯈꯨꯟꯖꯗ ꯑꯃꯨꯛ ꯇꯥꯕ ꯑꯃꯨꯛ ꯇꯥꯗꯕ ꯑꯃꯨꯛ ꯇꯧꯔ ꯂꯩꯔꯅꯤ ꯑꯩꯁꯦ
ꯑꯣ ꯅ ꯅ
ꯑ ꯍꯥꯏꯔꯅꯦ
ꯅꯪ ꯍꯥꯟꯅ ꯍꯥꯏꯌꯣꯅꯦ
ꯉꯁꯤ ꯁꯟꯗꯦꯅꯤꯀꯣ ꯑꯉꯥꯡꯁꯤꯡꯁꯦ ꯁꯗ ꯅꯪ ꯁꯤꯅꯦ
ꯎꯝ
ꯍ ꯑꯩꯈꯣꯏ ꯑꯉꯥꯡꯈꯩꯗ ꯑꯗꯨꯝ ꯁꯟꯅꯔꯛꯄꯗꯣ ꯍꯣꯏ ꯑꯁ ꯕꯣꯜ ꯅꯨꯡꯁꯤꯗꯤ ꯌꯥꯎꯗꯦ ꯆꯄ꯭ꯔꯥ ꯣꯗꯗꯅꯤ ꯃꯣꯏ ꯁꯅꯥꯏꯁꯦ ꯇꯨꯡ ꯁꯥ ꯃꯁꯨ ꯌꯥꯏ ꯇꯕ꯭ꯔꯣ
ꯑꯥ
ꯇꯕ꯭ꯔꯣ
ꯇꯗꯕ꯭ꯔꯣ
ꯇꯕ꯭ꯔꯣ ꯇꯕ꯭ꯔꯣ
ꯑꯩ ꯍꯥꯏꯁꯤ ꯇꯗꯕ꯭ꯔꯣ
ꯇꯥꯏ ꯇꯥꯏꯌꯦ ꯑꯃꯨꯛ ꯇꯥꯏ ꯅꯦꯠꯋꯥꯛꯁꯤ
ꯀꯩꯅꯣ ꯇ ꯇꯥꯔꯒ ꯇꯥꯗꯕ꯭ꯔꯣ ꯇꯥꯗꯕ꯭ꯔꯣ ꯑꯗꯨꯝ ꯍꯥꯏꯔꯤꯗꯨꯕꯨ
ꯃꯣꯏ ꯅꯦꯠꯋꯥꯛꯁꯤ ꯑꯃꯨꯛ ꯆꯠꯄ ꯑꯗꯨꯝ ꯇꯧꯕ ꯑꯗꯨꯒꯤꯅꯦꯕ
ꯑ ꯑꯗꯨ ꯑꯗꯨꯒꯤ ꯑꯣꯏꯔꯝꯅꯤ
ꯎꯝ ꯍꯧꯖꯤꯛꯇꯤ ꯀꯩꯗꯧꯅꯣ ꯇꯨꯝꯕ꯭ꯔꯣ ꯐꯕ꯭ꯔꯣ ꯆꯠꯄ꯭ꯔꯣ ꯍꯧꯖꯤꯛꯇꯤ ꯀꯩꯗꯧꯔꯤꯅꯣ ꯇꯨꯝꯕ꯭ꯔꯣ ꯐꯝꯕ꯭ꯔꯣ ꯊꯤ ꯐꯥꯏꯕ꯭ꯔꯣ ꯀꯩꯗꯧꯔꯤꯅꯣ
ꯑꯁ ꯍꯤꯞꯄꯒ ꯂꯩꯅꯦ ꯑꯗꯨ ꯍꯤꯞꯄꯒ ꯂꯩꯌꯦꯕ ꯇꯨꯝꯃꯒ ꯂꯩꯌꯦꯕ ꯑꯗꯨ ꯅꯨꯄꯤ ꯀꯣꯏꯁꯤꯔ ꯀꯣꯏꯔꯣꯏꯁꯤꯔ ꯈꯟꯕ
ꯑꯣ ꯅꯨꯄꯤ ꯍꯟꯗꯛꯇꯤ ꯅꯨꯄꯤ ꯀꯣꯏꯕ꯭ꯔꯣ
ꯑꯩ
ꯅꯪ ꯍꯥꯟꯅ ꯀꯣꯏꯕ ꯅꯨꯄꯤꯗꯣ ꯀꯥꯏꯅꯈ꯭ꯔꯕ꯭ꯔꯣ
ꯑꯗꯨꯗꯤ ꯀꯨꯏꯔꯦꯗ
ꯇꯕ꯭ꯔꯣ
ꯇꯏꯌꯦ
ꯑꯁ ꯅꯪ ꯅꯣꯏꯗꯨ ꯅꯦꯠꯋꯥꯛ ꯅꯨꯡꯉꯥꯏꯇꯕ꯭ꯔꯣ
ꯑꯈꯣꯏꯗꯗꯤ ꯅꯦꯠꯋꯥꯛ ꯅꯨꯡꯉꯥꯏꯗ
ꯑꯣ ꯑꯩꯒꯤꯗꯣ ꯑꯩꯒꯤꯅ ꯑꯣꯏꯔꯝꯅꯤ ꯑꯗꯨꯗꯤ
ꯑꯣꯏꯔꯝꯅꯤ
ꯑꯩ ꯂꯥꯛꯀꯦ ꯑꯗꯨꯒ ꯑꯩ ꯂꯥꯛꯀꯦ ꯑꯗꯨ ꯋꯥꯔꯤꯗꯨ ꯐꯖꯅ ꯁꯥꯟꯅꯔꯁꯤꯀꯣ ꯍꯥꯏꯗꯤ ꯅꯦꯠꯋꯥꯛꯁꯤꯁꯨ ꯅꯨꯡꯉꯥꯏꯇꯕꯅꯤꯅꯀꯣ ꯇꯕ꯭ꯔꯣ
ꯇꯥꯏꯌꯦ ꯍꯥꯏꯕꯅꯤ ꯇꯥꯏꯌꯦ
ꯌꯥꯝ ꯇꯨꯝꯅꯤꯡ ꯇꯨꯃꯅꯤꯡꯕ꯭ꯔꯣ ꯌꯥꯝ ꯇꯨꯝꯅꯤꯡꯕꯒꯤ ꯈꯣꯂꯖꯦꯜ ꯃꯥꯟꯂꯤꯗ ꯅꯪꯁꯦ
ꯇꯨꯝꯅꯤꯡꯗꯦꯗ ꯁꯥꯔꯛꯄꯅꯤꯅꯀꯣ ꯁꯥꯕ ꯃꯥꯒꯤ ꯍꯤꯠꯇꯣ ꯑꯗꯨꯅ ꯃꯥꯏꯗꯣ ꯇꯥꯕꯅꯤꯅ
ꯉꯝꯗꯕ
ꯋꯥ ꯉꯥꯡꯕ ꯉꯝꯗꯕ ꯅꯠꯇꯦꯗ ꯃꯤꯠꯇꯨ ꯑꯗꯨꯝ ꯎꯁꯤꯟꯒꯦ ꯇꯧꯕ
ꯑꯗꯣ ꯉꯁꯤꯗꯤ ꯕꯣꯜ ꯉꯁꯤꯗꯤ ꯕꯣꯜ ꯌꯦꯡꯒꯗ꯭ꯔꯣ
ꯌꯦꯡ
ꯌꯦꯡꯒꯦ ꯍꯥꯏꯗꯤ ꯌꯦꯡꯃꯤꯟꯅꯁꯦ ꯍꯣꯏ ꯌꯦꯡꯃꯤꯟꯅꯁꯦꯕ
ꯎꯝ ꯕꯣꯜꯗꯣ ꯐꯖꯒꯅꯤ ꯉꯁꯤꯗꯤ ꯨꯕꯣꯜꯗꯣ ꯐꯖꯒꯅꯤꯕ ꯕꯣꯜꯗꯣ ꯐꯖꯔꯗꯤ ꯑꯗꯨꯝ ꯎꯝ ꯐꯖꯒꯅꯤ ꯕꯣꯜꯗꯤ
ꯅꯥꯅꯥꯎ ꯅꯥꯎꯄꯥ ꯑꯩ ꯅꯥꯎꯄꯥ ꯅꯥꯎꯄꯥ ꯑꯩꯉꯣꯟꯗ ꯑꯈꯣꯏꯗ ꯍꯥꯏꯌꯦ ꯌꯥꯝ ꯅꯣꯛꯅꯤꯡꯉꯦ ꯃꯁꯛꯇꯣ ꯃꯥꯅ ꯀꯅꯥꯕꯨ ꯀꯣꯜ ꯇꯧꯕ꯭ꯔꯥ ꯍꯥꯏꯕ ꯑꯩꯅ ꯅꯣꯏ ꯗꯥꯗꯅꯤ ꯍꯥꯏꯒ ꯃꯥ ꯅꯣꯛꯄꯁꯤꯗꯤ ꯂꯣꯏꯌꯦ
ꯎꯝ ꯀꯩꯅꯣ ꯑꯥ
ꯃꯥꯅ ꯍꯥꯏꯁꯤꯅ ꯁꯤꯅꯦꯕ ꯅꯣꯏ ꯅꯨꯄꯥ ꯃꯁꯦꯜ ꯐꯣꯟ ꯇꯧꯕꯁꯦ ꯀꯤꯔꯤꯔꯥ ꯅꯨꯄꯤ ꯐꯪꯗꯕ꯭ꯔꯥ ꯍꯥꯏꯅꯦ ꯑꯩꯉꯣꯟꯗ ꯑꯗꯨꯏꯗꯤ ꯑꯩꯅ ꯑꯁ ꯅꯧꯅꯤꯡꯕꯅꯀꯣ ꯑꯉꯥꯡꯈ ꯑꯣꯏꯅ
ꯑꯩꯈꯣꯏꯗꯤ ꯕꯤꯖꯤꯅꯦꯁꯅꯦ ꯀꯥꯏꯩꯅ ꯆꯧꯗꯔ ꯌꯥꯗ ꯊꯅꯦ ꯀꯩꯅ
ꯑ
ꯑꯩꯈꯣꯏ ꯁꯤꯁꯨ ꯑꯩꯈꯣꯏꯒꯤ ꯑꯩꯈꯣꯏꯒꯤ ꯆꯞ ꯑꯃꯅꯦ ꯖꯣꯕꯅꯦ ꯁꯤ ꯁꯤꯁꯦ ꯑꯩꯈꯣꯏꯒꯤ ꯖꯣꯕꯅꯦꯕ
ꯑ ꯑꯩꯈꯣꯏ ꯖꯣ ꯑꯩꯈꯣꯏꯅ ꯑꯁꯤ ꯑꯁꯤꯁꯦ ꯄꯨꯛꯅꯤꯡ ꯆꯪꯉꯒ ꯇꯧꯕꯒꯤꯅ ꯈꯜꯂꯒ ꯇꯧꯕꯃꯤꯅꯦꯕ ꯅꯠꯇ꯭ꯔꯣ ꯑꯩꯈꯣꯏꯁꯦ ꯍꯥꯏꯗꯤ ꯑꯩꯈꯣꯏꯗꯤ ꯆꯠꯊꯣꯛꯄꯁꯨ ꯌꯥꯗꯦ ꯍꯥꯏꯕꯗꯤ ꯑꯩꯈꯣꯏ ꯃꯃꯥ ꯕꯕꯥꯈꯣꯏꯁꯨ ꯊꯕꯛ ꯆꯠꯊꯣꯛ ꯆꯠꯕ ꯌꯥꯗꯕꯒꯤ ꯑꯩꯈꯣꯏꯅ ꯇꯥꯟꯕꯗꯤ ꯇꯥꯝꯕ ꯃꯤ ꯂꯩꯇ꯭ꯔꯦꯕ ꯑꯗꯨꯒꯤ ꯍ
ꯁꯤ ꯃꯇꯝ ꯃꯥꯡꯅ ꯅꯨꯄꯤ ꯑꯉꯥꯡꯁꯤꯡꯗ ꯐꯣꯟ ꯇꯧꯔꯒ ꯆꯠꯒꯠ ꯆꯠꯀꯠ ꯇꯧꯒꯗꯧꯁꯨ ꯁꯤꯒꯤ ꯁꯤꯒꯤ ꯑ ꯁꯤꯒꯤ ꯄ꯭ꯂꯦꯠꯐꯣꯝꯗ ꯐꯖꯕ ꯄ꯭ꯂꯦꯠꯐꯣꯝ ꯑꯃꯗ ꯂꯥꯛꯑꯒ ꯑꯗꯨꯝ ꯑꯩꯈꯣꯏꯒꯤ ꯖꯣꯕ ꯑꯩꯈꯣꯏꯒꯤ ꯃꯇꯝꯗꯣ ꯀꯥꯏꯊꯣꯛꯑꯒ ꯇꯧꯕꯅ ꯑꯩꯈꯣꯏꯒꯤ ꯈ꯭ꯋꯥꯏ ꯒꯤ ꯎ ꯐꯕꯅꯦ ꯁꯤ ꯑꯩꯈꯣꯏꯅ ꯁꯤꯒꯤ ꯁꯤꯒꯤ ꯃꯐꯝꯗ ꯑꯩꯈꯣꯏ ꯆꯪꯕ ꯐꯪꯉꯤꯁꯦ ꯑꯩꯈꯣꯏꯒꯤ ꯑꯩꯈꯣꯏꯒꯤ ꯂꯥꯏꯕꯛ ꯐꯕꯅꯦꯕ
ꯑꯥ
ꯎ ꯇꯃꯅꯦ ꯍꯜꯂꯒ ꯉꯥꯎꯁꯤꯟꯅꯔꯒ ꯂꯩꯒꯗꯧꯔꯤꯕ ꯁꯔꯨꯛꯄꯨꯗꯤ ꯁꯤ ꯑꯩꯈꯣꯏ ꯑꯗꯨꯃꯥꯏꯅ ꯇꯧꯔꯒ ꯂꯩꯕꯁꯤꯅ ꯑꯩꯈꯣꯏꯒꯤ ꯈ꯭ꯋꯥꯏꯗꯒꯤ ꯐꯕꯅꯦ ꯍꯥꯏꯁ ꯑꯗꯨꯃꯥꯏꯅ ꯇꯧꯒꯗꯕꯅꯤ ꯑꯩꯈꯣꯏꯗꯤ ꯀꯗꯥꯏꯗꯒꯤ ꯃꯇꯝ ꯃꯥꯡꯥꯡꯍꯜꯂꯒ ꯂꯩꯔꯗꯤ ꯀꯗꯥꯏꯗꯒꯤ ꯌꯥꯔ
ꯍꯣꯏ ꯍꯣꯏ
ꯇꯃ